ꯇꯥꯕ꯭ꯔꯣ
ꯑꯧ ꯇꯥꯏ ꯀꯩꯗꯧꯔꯝꯃꯤꯅꯣ ꯍꯧꯖꯤꯛꯐꯥꯎ
ꯑꯣ ꯑꯩꯁꯦ ꯉꯁꯤꯗꯤ ꯁꯨꯝ ꯅꯣꯡꯃꯪꯕꯒꯤ ꯍꯧꯖꯤꯛ ꯈꯔ ꯊꯦꯡꯗꯣꯛꯈ꯭ꯔꯕ ꯍꯥꯏꯕꯗꯤ ꯅꯣꯡꯁꯦ ꯄꯠꯄꯠ ꯇꯥꯕꯒꯤ ꯑꯗꯨꯝ ꯐꯥꯃꯨꯡꯗ ꯂꯩꯅꯤꯡꯕꯤꯗꯣ ꯑꯗꯨꯃꯥꯏꯅ ꯇꯧꯕ ꯑꯗꯨꯗꯒꯤ ꯑꯩꯁꯦ ꯍꯧꯖꯤꯛ ꯑꯗꯨꯝ ꯐꯃꯨꯡꯗ ꯂꯩꯔꯤ ꯍꯧꯒꯠꯄꯨꯗꯤ ꯍꯧꯒꯠꯂꯒ ꯁꯨꯝ ꯐꯣꯟ ꯃꯦꯠꯂꯒ ꯉꯥꯏꯍꯥꯛ ꯂꯩꯔꯝꯕꯅꯦ ꯕ꯭ꯔꯁ ꯇꯧꯔꯗꯣꯏꯅꯤ ꯉꯥꯏꯍꯥꯛ ꯂꯩꯔꯕꯨꯗꯤ ꯁꯨꯝ ꯇꯟꯕꯩ ꯀꯩꯕꯩ ꯇꯧꯗꯅ ꯑꯗꯨꯝ ꯍꯤꯞꯄꯒ ꯂꯩꯔꯝꯕꯅꯦ ꯑꯗꯣ ꯅꯪꯗꯤ ꯀꯃꯥꯏꯟ ꯇꯧꯒꯦ ꯌꯥꯍꯧꯕ ꯀꯌꯥꯝ ꯀꯨꯏꯔꯒꯦ ꯉꯁꯤꯗꯤ
ꯌꯥꯍꯧꯕꯁꯦ ꯑꯗꯨꯝ ꯉꯥꯛꯇ ꯍꯧꯒꯠꯂꯦ ꯄꯨꯡ ꯑꯍꯨꯝꯗ ꯍꯧꯒꯠꯂꯦꯕꯀꯣ ꯑꯩꯗꯣ ꯑꯗꯨꯝ ꯈꯪꯗꯦ ꯃꯄꯥꯟ ꯊꯣꯛꯅꯤꯡꯉꯛꯄꯗꯒꯤ ꯑꯗꯨꯝ ꯍꯧꯒꯠꯈ꯭ꯔꯕ ꯑꯗꯨꯗꯨꯒ ꯇꯨꯝꯁꯤꯟꯕꯁꯦ ꯄꯨꯡ ꯃꯔꯤ ꯁ꯭ꯋꯥꯏꯗꯨ ꯇꯨꯝꯁꯤꯜꯂꯑꯦ ꯑꯗꯩ ꯃꯔꯤ ꯃꯈꯥꯏ ꯁ꯭ꯋꯥꯏꯗ ꯑꯃꯨꯛ ꯑꯉꯥꯡꯈꯩ ꯀꯩꯀꯩ ꯕꯣꯔꯗꯤꯡꯒꯤ ꯂꯩꯕꯒꯤ ꯂꯥꯡꯉꯛꯄꯒꯤꯀꯣ ꯑꯗꯒꯤꯗꯤ ꯑꯃꯨꯛ ꯍꯧꯒꯠꯂꯦ ꯍꯧꯒꯠꯄꯗꯒꯤ ꯑꯗꯨꯝ ꯃꯄꯥꯥꯟ ꯏꯄꯥꯟ ꯊꯣꯛꯇꯣꯛꯎꯔꯦ ꯑꯗꯨꯗꯨꯒ ꯑ ꯋꯥꯛꯀꯤꯡ ꯆꯠꯁꯦꯅ ꯏꯃꯥꯟꯅꯕ ꯑꯃꯗꯣ ꯍꯧꯅꯕ ꯑꯗꯨꯒ ꯑꯗꯨꯝ ꯄꯨꯡ ꯃꯉꯥ ꯈꯤꯇꯪ ꯍꯦꯜꯂꯛꯄ ꯁ꯭ꯋꯥꯏꯗꯒꯤ ꯅꯣꯡ ꯑꯗꯨꯝ ꯇꯥꯔꯛꯄꯅꯤꯃꯤ ꯅꯣꯡꯁꯨ ꯇꯥꯔꯛꯄ ꯀꯥꯟ ꯆꯠꯁꯤꯔꯥ ꯆꯠꯂꯣꯏꯁꯤꯔꯥ ꯆꯠꯁꯨ ꯆꯠꯂꯣꯏ ꯑꯗꯨꯝ ꯈꯟꯅꯕ ꯑꯗꯣ ꯑꯗꯨꯝ ꯀꯣꯟꯅꯗꯤ ꯀꯟꯗꯧ ꯃꯥꯟꯗꯦꯗ ꯆꯠꯂꯁꯨ ꯑꯗꯨꯝ ꯁꯥꯇꯤꯟꯂ ꯀꯩꯅꯣꯝꯃ ꯄꯨꯔꯒ ꯑꯗꯨꯝ ꯆꯠꯁꯦ ꯍꯥꯏꯅ ꯇꯧꯔꯒ ꯑꯗꯨꯃꯥꯏꯅ ꯆꯠꯂꯨꯔꯦ ꯆꯠꯂꯒ ꯌꯥꯝ ꯀꯩꯅꯣ ꯀꯟꯅꯕꯨꯗꯤ ꯇꯥ ꯇꯥꯔꯁꯨ ꯑꯗꯨꯝ ꯅꯨꯡꯉꯥꯏꯕꯝ ꯑꯣꯏꯒꯤꯕꯗꯣ ꯁꯥꯁꯨ ꯁꯥꯗꯦ ꯏꯪꯁꯨ ꯏꯪꯗ꯭ꯔꯦ ꯍꯜꯂꯛꯄ ꯀꯥꯟꯗ ꯅꯣꯡ ꯇꯥꯏ ꯍꯥꯏꯇꯥꯥꯔꯒꯁꯨ ꯑꯗꯨꯝ ꯀꯩ ꯍꯥꯏꯅꯤ ꯌꯥꯝꯅ ꯏꯪꯕ ꯈꯣꯠꯄ ꯇꯧꯕꯗꯣ ꯑꯗꯨꯃꯛꯇꯤ ꯇꯧꯗꯦꯕꯀꯣ
ꯑꯣ ꯍꯣꯏ ꯑꯩꯈꯣꯏ ꯁꯣꯝꯗꯁꯨ ꯅꯣꯡ ꯇꯥꯔꯝꯃꯦꯕ ꯑꯩꯈꯣꯏ ꯌꯥꯍꯧꯕꯁꯦ ꯑꯗ ꯅꯣꯡ ꯇꯥꯔꯝꯕꯗꯒꯤ ꯑꯗꯨꯝ ꯑꯩꯁꯦ ꯈꯪꯗꯦ ꯑꯗꯨꯝ ꯃꯤꯀꯞꯇꯤ ꯊꯣꯛꯑꯝꯃꯦꯕ ꯑꯩꯁꯨ ꯑꯗꯨ ꯃꯄꯥꯟ ꯊꯣꯛꯄꯒ ꯑꯃꯨꯛ ꯉꯥꯛꯇꯪ ꯈꯤꯇꯪꯁꯨ ꯉꯟꯃꯜꯂꯤ ꯀꯥꯏꯅ ꯑꯗꯨꯃꯥꯏꯅ ꯇꯨꯝꯁꯤꯟꯕ ꯆꯪꯒꯤꯕꯅꯦꯕ ꯑꯗꯒꯤ ꯅꯣꯡꯒ ꯇꯥꯕꯅꯦ ꯑꯗꯨꯝ ꯆꯥꯅꯒꯤꯕꯗꯣ ꯐꯩꯖꯨꯞꯀ ꯆꯤꯡꯈꯠꯂꯒ ꯑꯃꯨꯛ ꯈꯪꯗꯦ ꯋꯥꯈꯜ ꯌꯥꯝ ꯅꯨꯡꯉꯥꯏꯅ ꯇꯨꯝꯒꯤꯕꯗꯨ ꯑꯣꯏꯌꯦꯕꯀꯣ ꯑꯩꯗꯤ ꯈꯪꯗꯦ ꯁꯨꯝ ꯇꯨꯝꯕꯁꯦ ꯑꯌꯨꯛꯀꯨꯝꯕ ꯌꯥꯍꯧꯁꯦ ꯈꯤꯇꯪ ꯊꯦꯡꯅ ꯍꯧꯒꯠꯄꯁꯤꯅ ꯍꯦꯟꯅ ꯏꯁꯥꯁꯦ ꯅꯨꯡꯉꯥꯏꯕꯗꯧꯅ ꯇꯧꯋꯦꯕꯀꯣ ꯑꯗꯨꯝ ꯍꯥꯏꯕꯗꯤ ꯎ ꯅꯣꯡꯉꯥꯜꯂꯝꯗꯥꯏꯁꯦ ꯇꯨꯝꯕꯁꯤꯅ ꯍꯦꯟꯅ ꯅꯨꯡꯉꯥꯏꯕꯗꯧꯅ ꯇꯧꯕꯗꯣ ꯍꯥꯏꯕꯗꯤ ꯑꯦ ꯑꯩꯁꯦ ꯄꯨꯡ ꯑꯁꯨꯛꯇ ꯍꯧꯒꯠꯇꯣꯏꯅꯤꯀꯣ ꯍꯥꯏꯗꯤ ꯇꯔꯨꯛꯇ ꯍꯧꯒꯠꯇꯣꯏꯅꯦꯕꯨ ꯈꯜꯂꯁꯤꯅꯦ ꯑꯩꯅ ꯑꯍꯨꯝ ꯃꯔꯤ ꯁ꯭ꯋꯥꯏꯗꯒ ꯃꯤꯀꯞ ꯊꯣꯛꯂꯛꯑꯒ ꯑꯦ ꯄꯨꯡ ꯈꯔ ꯂꯩꯔꯤ ꯇꯨꯝ ꯌꯥꯔꯤ ꯀꯥꯏꯅ ꯑꯗꯨꯃꯥꯏꯅ ꯈꯜꯂꯒ ꯑꯃꯨꯛ ꯇꯨꯝꯖꯤꯟꯒꯤꯕꯗꯣ ꯑꯗꯨꯒꯨꯝꯕꯗꯨ ꯌꯥꯝ ꯅꯨꯡꯉꯥꯏꯕꯗꯧꯅ ꯇꯧꯏꯕ ꯋꯥꯈꯟꯗꯣ ꯍꯥꯏꯕꯗꯤ ꯑ ꯈꯪꯗꯦ ꯑꯗꯨꯃꯥꯏꯅ ꯑꯣꯏꯌꯦꯕ ꯑꯩꯒꯤ ꯑꯣꯏꯅꯗꯤ ꯑꯗ ꯅꯪꯕꯨꯗꯤ ꯁꯨꯝ ꯌꯥꯎꯍꯧꯒꯟꯕꯅꯤꯅ ꯑꯦ ꯍꯥꯏꯕꯗꯤ ꯑꯩꯅ ꯇꯥꯔꯤꯁꯦ ꯑꯁ ꯊꯦꯡꯅ ꯍꯧꯒꯠꯂꯒꯕꯨ ꯅꯨꯡꯉꯥꯏ ꯀꯥꯏꯅ ꯈꯜꯂꯝꯕꯗꯤ ꯌꯥꯏꯑꯕꯀꯣ ꯑꯗꯨꯒꯁꯨ ꯑꯁꯨꯝ ꯑꯩꯒꯤ ꯑꯣꯏꯅꯗꯤ ꯑꯗꯨꯃꯥꯏꯅ ꯂꯩꯌꯦ ꯑꯗꯣ ꯅꯪꯗꯤ ꯅꯣꯡꯃꯇ ꯌꯥꯎꯍꯒꯗ ꯊꯦꯡꯖꯔꯛꯇꯕ꯭ꯔꯣ ꯀꯃꯥꯏ ꯇꯧꯒꯦ ꯑꯗꯨꯝ ꯀꯥꯟꯗ ꯍꯧꯒꯠꯄꯣ ꯅꯨꯡꯇꯤꯒꯦ
ꯑꯗꯨꯅꯤ ꯍꯣꯏ ꯑꯗꯨ ꯅꯪ ꯀꯩꯀꯩ ꯇꯥꯏ ꯇꯥꯏ ꯆꯥꯛ ꯏꯁꯤꯡꯗꯤ ꯀꯃꯥꯏꯅ ꯇꯧꯔꯒꯦ ꯀꯃꯥꯏ ꯑꯥ ꯊꯣꯡꯉꯕ꯭ꯔꯣ ꯈꯣꯠꯂꯕ꯭ꯔꯣ ꯊꯕꯛꯅ ꯄꯨꯡ ꯀꯌꯥ ꯆꯠꯇꯣꯏꯅꯣ
ꯑꯣ ꯊꯕꯛꯄꯨꯗꯤ ꯉꯁꯤꯗꯤ ꯁꯨꯇꯤ ꯑꯣꯏꯍꯂꯦ ꯑꯣꯏꯔꯦꯕꯀꯣ ꯍꯥꯏꯕꯗꯤ ꯑꯗꯨꯝ ꯑ ꯑꯩꯁꯨ ꯅꯍꯥꯟꯗꯒꯤ ꯁꯨꯝ ꯆꯠꯄꯒꯤ ꯉꯁꯤꯗꯤ ꯄꯣꯠꯊꯥꯔꯒꯦꯅ ꯑꯗꯨꯃꯥꯏꯅ ꯍꯥꯏꯗꯣꯛꯈ꯭ꯔꯦ ꯑꯗꯣ ꯍꯣ ꯍꯣꯟꯅ ꯑꯗꯨꯃꯥꯏꯅ ꯍꯥꯏꯅꯔꯦ ꯑꯗꯨꯅ ꯉꯁꯤꯗꯤ ꯌꯥꯍꯧ ꯊꯦꯡꯉꯤꯗꯨꯁꯨ ꯑꯗꯨꯒꯤꯅꯦꯕ ꯆꯠꯂꯔꯣꯏꯗꯕꯅꯤꯅꯅ ꯑꯩꯅ ꯑꯗꯨꯝ ꯍꯥꯏꯗꯤ ꯂꯥꯏꯊꯣꯛꯈꯤꯕꯗꯣ ꯏꯁꯥꯗꯁꯤꯡꯁꯤꯗꯤ ꯐꯖꯅ ꯇꯨꯝꯃꯒꯦꯅ ꯑꯗꯨꯝ ꯈꯜꯂꯒ ꯍꯥꯏꯇꯥꯔꯦꯀꯣ ꯑꯗꯨꯃꯥꯏꯅ ꯇꯧꯋꯤ ꯑꯗꯨꯅ ꯆꯥꯛꯁꯦ ꯑꯗꯨꯝ ꯑꯥ ꯆꯥꯗ꯭ꯔꯤ ꯍꯧꯖꯤꯛ ꯑꯗꯨꯝ ꯕ꯭ꯔꯁ ꯇꯧꯕ ꯂꯣꯏꯔꯒ ꯕ꯭ꯔꯦꯛꯐꯥꯁ ꯀꯩꯀꯥ ꯆꯥꯔꯒ ꯉꯁꯤꯗꯤ ꯑꯗꯨꯝ ꯊꯦꯡ ꯆꯥꯔꯁꯨ ꯌꯥꯔꯅꯤꯗ ꯄꯨꯡ ꯕꯥꯔꯣ ꯑꯃ ꯁ꯭ꯋꯥꯏꯗ ꯆꯥꯕꯁꯨ ꯌꯥꯏꯌꯦ ꯆꯥꯛꯇꯀꯣ ꯍꯥꯏꯕꯗꯤ ꯆꯠꯊꯣꯛꯅꯕ ꯂꯩꯇ꯭ꯔꯕꯅꯤꯅ ꯑꯗꯨꯝ ꯑꯗꯨꯃꯥꯏꯅ ꯇꯧꯋꯦ ꯑꯗꯨ ꯅꯪꯗꯤ ꯍꯧꯖꯤꯛ ꯀꯥꯟ ꯊꯕꯛ ꯀꯩꯀꯥꯝꯇ ꯆꯠꯇ꯭ꯔꯕꯣ ꯌꯨꯝꯗ ꯑꯗꯨꯝ ꯂꯩꯔꯕꯣ ꯀꯃꯥꯏꯅ ꯇꯧꯔꯤꯅꯣ
ꯑꯧ ꯆꯠꯇ꯭ꯔꯦ ꯑꯗꯨꯒ ꯀꯩ ꯍꯥꯏꯅꯤ ꯌꯨꯝꯗ ꯁꯨꯝ ꯂꯩꯔꯦ ꯑꯗꯣ ꯑꯩꯁꯨ ꯊꯕꯛ ꯑꯃꯒꯤ ꯆꯠꯀꯗꯕꯀꯣ ꯑꯗꯣ ꯈꯪꯗꯦꯗ ꯇꯧꯔꯤꯁꯦ ꯗꯣꯡ ꯅꯣꯏꯒꯤ ꯅꯣꯡ ꯇꯥꯕꯣ ꯀꯃꯥꯏꯟ ꯇꯧꯒꯦ
ꯑ ꯅꯣꯡꯁꯦ ꯍꯧꯖꯤꯛꯄꯨꯗꯤ ꯇꯥꯗ꯭ꯔꯦ ꯉꯁꯥꯏꯗꯒꯤꯗꯤ ꯇꯥꯔꯝꯃꯦꯕꯀꯣ ꯅꯣꯡ ꯍꯥꯡꯒꯤꯕ ꯀꯨꯏꯗ꯭ꯔꯤꯑꯕꯀꯣ ꯑꯩꯅ ꯃꯦꯀꯞ ꯊꯣꯛꯂꯛꯏ ꯑꯃꯨꯛ ꯍꯧꯒꯠꯂꯛꯏꯁꯤꯁꯨ ꯅꯣꯡ ꯍꯥꯡꯕꯗꯒꯤ ꯈꯛꯇꯅꯦꯕꯀꯣ ꯑꯗꯨ ꯍꯣꯏ ꯃꯤꯅꯤꯠ ꯇꯔꯥ ꯀꯨꯟꯃꯨꯛꯇꯤ ꯁꯨꯔꯝꯃꯅꯤ ꯂꯦꯞꯈꯤꯕ ꯑ ꯑꯗꯨꯒ ꯅꯣꯡ ꯃꯪꯕꯕꯨꯗꯤ ꯃꯪꯉꯦꯕꯀꯣ ꯑꯗꯨ ꯈꯤꯇꯪꯒ ꯏꯪꯉꯒ ꯂꯩꯔꯝꯃꯦ ꯉꯁꯤꯗꯤ ꯑꯗꯨꯝ ꯌꯥꯍꯧꯔꯛꯄꯗ ꯑꯗꯨꯅ ꯈꯇꯪ ꯍꯦꯟꯅ ꯅꯨꯡꯉꯥꯏꯍꯟꯕꯗꯨ ꯑꯣꯏꯌꯦꯕꯀꯣ ꯌꯥꯍꯧ ꯊꯦꯡꯉꯁꯨ ꯅꯨꯡꯁꯥꯒ ꯁꯥꯔꯝꯕꯁꯤꯗꯤ ꯑꯃꯨꯛ ꯈꯤꯇꯪ ꯅꯨꯡꯉꯥꯏꯇꯦꯕꯀꯣ ꯑꯗꯨꯒ ꯎꯝ ꯅꯣꯡꯒ ꯃꯪꯂꯤ ꯃꯪꯂꯤ ꯇꯧꯔꯝꯕꯒꯤ ꯁꯨꯝ ꯍꯦꯟꯅ ꯈꯔ ꯅꯨꯡꯉꯥꯏꯕꯗꯨ ꯑꯣꯏꯌꯦꯕ ꯀꯣ ꯑꯗꯨ ꯅꯣꯏꯒꯤꯗꯤ ꯍꯧꯖꯤꯛ ꯍꯧꯖꯤꯛ ꯅꯣꯡ ꯇꯥꯔꯤꯕ꯭ꯔꯣ ꯀꯃꯥꯏꯟ ꯇꯧꯒꯦ
ꯅꯣꯡꯗꯤ ꯇꯥꯌꯦ ꯇꯥꯗꯦ ꯃꯪꯗꯤ ꯑꯗꯨꯝ ꯃꯪꯉꯤ
ꯑꯣ ꯑꯗꯨꯗꯤ ꯆꯥꯎꯧꯔꯥꯛꯄ ꯑꯃꯗꯤ ꯑꯗꯨꯝ ꯃꯥꯟꯅꯕꯗꯤ ꯃꯥꯜꯂꯦ ꯍꯣꯏꯀꯣ ꯍꯟꯗꯛꯀꯤ ꯅꯣꯡꯁꯤꯗꯤ
ꯑꯩꯁꯦ ꯆꯥꯛꯁꯤ ꯊꯣꯡꯒꯦ ꯇꯧꯕꯅꯦꯕꯀꯣ ꯑꯩꯈꯣꯏ ꯅꯎꯄꯥꯁꯦ ꯊꯕꯛ ꯆꯠꯅ ꯇꯧꯔ ꯑꯃ ꯆꯠꯇ꯭ꯔꯕ ꯑꯗꯨꯗꯒꯤ ꯑꯩꯈꯣꯏ ꯃꯥꯅ ꯑꯃꯨꯛ ꯍꯪꯉꯤꯕ ꯑꯩꯁ ꯃꯥꯗꯨꯁꯨ ꯑꯁꯇꯤ ꯆꯠꯀꯦꯅ ꯇꯧꯔꯝꯕꯅꯦꯕ ꯃꯥꯏ ꯃꯤꯠ ꯏꯄꯣꯝ ꯄꯣꯝ ꯂꯩꯔꯝꯅꯤꯅ ꯄꯨꯛꯌꯦꯡꯗꯨ ꯄꯤꯗꯕ ꯌꯥꯗꯦ ꯇꯧꯕꯅ ꯁꯨꯝ ꯍꯪꯅꯔꯛꯄ ꯑꯗꯨꯏ ꯈꯨꯝꯃꯝꯕꯅꯦ
ꯑꯣ ꯍꯣꯏ ꯑꯗꯨꯕꯨꯗꯤ ꯎꯄꯥꯏ ꯂꯩꯇꯦ ꯃꯁꯥꯅ ꯅꯨꯡꯉꯥꯏꯇꯕ ꯌꯥꯎꯔꯗꯤ ꯆꯠꯇ꯭ꯔꯒꯁꯨ ꯀꯣ ꯑꯥ ꯑꯗꯨꯒ ꯃꯥ ꯀꯩꯅꯣꯒꯤ ꯃꯥꯅ ꯆꯠꯀꯦ ꯍꯥꯏꯕ ꯑꯁꯇ꯭ꯔꯤꯗꯨꯕꯨ ꯋꯥ ꯀꯩꯅꯣꯔꯨꯝ ꯁꯥꯏꯠꯇꯔꯣ ꯑꯁꯨꯝ ꯑꯥ ꯁꯣꯔꯣꯛꯀꯤ ꯑꯁꯨꯝ ꯅꯥꯀꯟ ꯍꯥꯏꯋꯦꯒꯤ ꯋꯥꯡꯃ ꯑꯗꯨꯝ ꯁꯥꯏꯗꯠꯇꯔꯣ ꯅꯠꯇ꯭ꯔꯒ ꯀꯥꯏꯔꯣꯝꯗꯅꯣ ꯅꯠꯇꯦ ꯑꯩꯅ ꯍꯥꯏꯕꯗꯤ ꯑꯈꯣꯏꯒꯤ ꯏꯃꯥꯟꯅꯕ ꯑꯃꯒꯤꯁꯨ ꯃꯣꯏꯒꯤꯁꯦ ꯉꯁꯤ ꯇꯥꯏꯌꯦꯕꯀꯣ ꯑ ꯏꯁꯇꯤꯁꯦ ꯑꯗꯨ ꯃꯣꯏꯁꯨ ꯃꯆꯤꯟ ꯃꯅꯥꯎꯗꯣ ꯃꯣꯏ ꯑꯍꯨꯝꯂ ꯑꯃ ꯁꯨꯕꯅꯦꯕꯀꯣ ꯑꯥ ꯏꯃꯥꯟꯅꯕꯗꯨꯅ ꯃꯌꯥꯏꯅꯦ ꯃꯌꯥꯝꯕ ꯑꯃ ꯂꯩ ꯃꯅꯥꯎꯅꯨꯄꯥ ꯍꯣꯏꯒꯤ ꯃꯔꯣꯏ ꯃꯄꯥꯒ ꯑꯣꯏ ꯖꯥꯠꯂꯥꯅ ꯁꯨꯝ ꯈꯜꯂꯛꯏꯅꯦ ꯑꯩꯅ ꯈꯜꯂꯛꯏꯁꯦ ꯑꯗꯨꯒꯤꯅꯦ ꯑꯩꯅ ꯍꯪꯉꯛꯏꯁꯤꯅ
ꯃꯣꯏꯅ ꯅꯠꯇꯦꯗ ꯃꯄꯥ ꯂꯩꯇꯕꯅꯦ ꯃꯣꯏ ꯃꯃꯥꯟꯅꯕꯒꯤꯀꯣ ꯃꯄꯥ ꯂꯩꯇꯕ ꯑꯗꯨꯗꯨꯒꯤ ꯆꯠꯀꯗꯧꯕ ꯃꯣꯏ ꯃꯐꯝꯗꯤ ꯆꯞ ꯆꯥꯕꯗꯤ ꯈꯪꯗ꯭ꯔꯦ ꯈꯪꯗꯦ ꯇꯧꯔꯤꯁꯦ ꯃꯥꯁꯨ ꯀꯣ ꯆꯠꯀꯅꯤ ꯊꯕꯛ ꯑꯝ ꯆꯠꯀꯅꯤ ꯍꯥꯏ ꯇꯥꯔ ꯑꯗꯨꯝ ꯌꯦꯛꯈꯥꯏ ꯊꯤꯡꯒꯥꯏ ꯇꯧꯕꯗꯣ ꯑꯗꯨꯃꯥꯏꯅ ꯇꯧꯕꯅꯦ ꯍꯣꯏ ꯑꯗꯨ ꯑꯗꯨꯝ ꯄꯨꯡ ꯀꯌꯥꯗ ꯆꯠꯇꯣꯏꯅꯣ ꯆꯥꯛꯇꯤ ꯂꯣꯏꯗ꯭ꯔꯤꯕ ꯀꯃꯥꯏꯅ ꯇꯧꯔꯒꯦ ꯅꯣꯏ ꯊꯣꯡꯕ ꯊꯣꯡꯗ꯭ꯔꯤꯕꯣ
ꯆꯥꯛꯁꯤꯗꯤ ꯈꯪꯗꯦ ꯑꯩ ꯍꯥꯏꯗꯤ ꯐꯃꯨꯡꯗ ꯂꯩꯔꯤꯃꯤꯅ ꯍꯧꯖꯤꯛꯇꯤ ꯈꯪꯗ꯭ꯔꯤ ꯀꯃꯥꯏꯅ ꯀꯔꯤ ꯐꯤꯕꯝꯗ ꯂꯩꯔꯒꯦꯗꯣ ꯑꯗꯣ ꯉꯁꯤꯕꯨꯗꯤ ꯆꯠꯂꯔꯣꯏꯗꯕꯅꯤꯅ ꯑꯗꯨꯝ ꯈꯤꯇꯪ ꯊꯦꯡꯕꯁꯨ ꯌꯥꯏ ꯍꯥꯏꯕꯗꯤ ꯍꯥꯟꯅꯗꯤ ꯆꯠꯀꯗꯧꯝꯅꯤꯅ ꯑꯗꯨꯝ ꯃꯣꯏꯁꯨ ꯍꯣꯕꯤ ꯍꯣꯕꯤ ꯊꯣꯡꯕꯅꯦꯕꯀꯣ ꯉꯁꯤꯗꯤ ꯊꯕꯛ ꯑꯗꯨ ꯆꯠꯂꯔꯣꯏꯗꯧꯕꯅꯤꯅ ꯑꯗꯨꯝ ꯈꯔ ꯊꯦꯡꯊꯗꯣꯏꯔꯁꯨ ꯈꯪꯗꯦ ꯑꯗꯒꯤ ꯌꯦꯡꯉꯒ ꯍꯧꯒꯠꯂꯒ ꯀꯩ ꯀꯩ ꯀꯃꯥꯏ ꯇꯧꯒꯦꯗꯣ ꯑꯗꯨ ꯅꯪꯗꯤ ꯊꯣꯡꯉꯗꯤ ꯀꯩ ꯌꯦꯟꯁꯥꯡ ꯊꯣꯡꯒꯦ ꯈꯜꯂꯤꯅꯣ ꯉꯁꯤꯁꯤꯕꯣ
ꯉꯁꯤꯁꯦ ꯍꯋꯥꯏ ꯑꯃ ꯊꯣꯡꯉꯅꯤ ꯀꯥꯡꯉꯧ ꯑꯃ ꯉꯧꯔꯅꯤ ꯀꯪꯃꯦꯠ ꯑꯃ ꯃꯦꯠꯂꯅꯤ ꯑꯗꯨ ꯎꯇꯣꯡꯒ ꯇꯥꯎꯗꯧ ꯃꯥꯜꯂꯦ ꯑꯗꯨꯝ ꯁꯝꯖꯤꯜꯂꯒꯦꯅ ꯇꯧꯕꯅꯤꯗ
ꯑꯣ ꯍꯣꯏ ꯑꯗꯨꯕꯨꯗꯤ ꯍꯋꯥꯏ ꯍꯥꯏꯁꯤꯅ ꯏꯆꯟꯅ ꯆꯟꯅꯕꯅꯤ ꯊꯨꯁꯨ ꯊꯨꯕ ꯍꯥꯎꯁꯨ ꯍꯥꯎꯕ ꯑꯗꯒꯤ ꯑ ꯀꯩ ꯍꯥꯏꯅꯤ ꯈꯨꯠꯁꯨ ꯌꯥꯝ ꯆꯪꯗꯕ ꯍꯥꯏꯗꯣ ꯑꯗꯨꯝ ꯍꯦꯛꯇ ꯑꯣꯏꯌꯦ ꯑꯗꯒꯤ ꯎꯝ ꯂꯩꯇ꯭ꯔꯦ ꯍꯥꯏꯔꯁꯨ ꯐꯠ ꯂꯩꯔꯨꯕꯗ ꯍꯦꯛ ꯐꯪꯕꯗꯣ ꯊꯕꯛ ꯂꯣꯏꯅ ꯁꯝꯃꯦ ꯊꯨꯔꯦ ꯍꯥꯎꯔꯦ ꯍꯥꯏꯕ ꯇꯥꯔꯦꯀꯣ ꯍꯋꯥꯏꯁꯤꯅ ꯑꯗꯣ ꯍꯣꯏ ꯌꯦꯡꯉꯣ ꯑꯗꯨꯝ ꯃꯗꯨꯕꯨꯗꯤ ꯅꯪꯅ ꯑꯇꯣꯞꯄ ꯃꯆꯜ ꯀꯩ ꯀꯌꯥ ꯍꯥꯞꯀꯦ ꯍꯥꯏꯕꯒꯤꯗꯤ ꯈꯪꯗ꯭ꯔꯦꯀꯣ ꯍꯦꯟꯖꯥꯡ ꯈꯛꯀꯤ ꯑꯣꯏꯅꯗꯤ ꯍꯋꯥꯏꯁꯦ ꯑꯗꯨꯝ ꯊꯨꯅ ꯍꯦꯛꯇ ꯁꯠ ꯂꯣꯏꯕ ꯌꯥꯕꯅꯦꯕꯀꯣ ꯐꯠ ꯀꯥꯝꯊꯣꯛꯑꯒ ꯑꯗꯣ ꯁꯤꯡꯖꯨꯒꯨꯝꯕꯗꯤ ꯇꯧꯔꯔꯣꯏꯗꯕ꯭ꯔꯣ ꯉꯁꯤ ꯁꯤꯗꯤ ꯅꯣꯡꯃ ꯆꯨꯏ ꯍꯥꯏꯕꯗꯨ ꯁꯤꯡꯖꯨꯒꯨꯝꯕ ꯆꯥꯅꯔꯣꯏꯗꯕ꯭ꯔꯣ
ꯁꯤꯡꯖꯨꯁꯦ ꯇꯧꯕꯗꯤ ꯌꯥꯏꯕꯀꯣ ꯑꯗꯨ ꯉꯁꯤꯗꯤ ꯉꯥ ꯆꯥꯗꯕ ꯑꯣꯏꯕꯒꯤ ꯑꯃ ꯁꯤꯡꯖꯨꯗꯣ ꯀꯩ ꯍꯥꯏꯅꯤ ꯑꯗꯨꯝ ꯃꯔꯣꯏ ꯀꯩꯀꯩ ꯉꯧꯅꯒ ꯇꯧꯕꯁꯨ ꯌꯥꯏ ꯑꯗꯣ ꯀꯩ ꯍꯥꯏꯅꯤ ꯐꯤꯗꯤꯡꯒꯨꯝꯕ ꯌꯥꯎ ꯍꯥꯎꯗ꯭ꯔꯗꯤ ꯍꯥꯎꯗꯦꯅ ꯃꯥꯏꯗꯤ ꯑꯗꯨꯗꯤ ꯃꯄꯣꯠ ꯃꯆꯟ ꯈꯔ ꯆꯪꯒꯅꯤ ꯑꯗꯨꯗꯨꯅ ꯑꯗꯨꯝ ꯌꯥꯎꯗ꯭ꯔꯕ ꯇꯧꯔꯣꯏꯒꯦ ꯈꯟꯕ ꯑꯣ ꯍꯣꯏ ꯅꯨꯡꯊꯤꯟꯒꯨꯝ ꯌꯥꯗꯣ ꯑꯈꯣꯏ ꯃꯥ ꯍꯣꯏꯗꯣ ꯑꯃꯨꯛ ꯇꯥꯗꯕꯅꯤꯅ ꯆꯗꯕꯅꯤꯅ ꯃꯌꯥꯝ ꯄꯨꯂꯞ ꯆꯥꯕꯗꯣ ꯍꯥꯏꯗꯤ ꯀꯣꯟꯗꯣ ꯑꯃꯃꯨꯛ ꯇꯩꯖꯤꯟ ꯃꯨꯛ ꯇꯩꯖꯤꯟ ꯌꯦꯟꯖꯥꯡꯗ ꯊꯣꯡꯅꯔꯁꯨ ꯑꯃꯃꯨꯛ ꯆꯥ ꯑꯃꯃꯨꯛ ꯆꯥꯗ ꯇꯧꯕꯗꯣ ꯕꯨꯗꯤ ꯑꯗꯨꯝ ꯆꯥꯅꯤꯡꯉꯦ ꯆꯥꯋꫭꯅ ꯍꯥꯏꯕ ꯑꯗꯨ ꯇꯥꯔꯁꯨ ꯌꯨꯝꯒꯤ ꯑꯍꯟꯅ ꯊꯣꯡꯗꯣꯅꯤꯅ ꯆꯥ ꯗꯇꯥꯔꯗꯤ ꯎꯄꯥꯏ ꯂꯩꯇꯦꯗꯅ ꯑꯗꯨꯗꯨꯒꯤ ꯑꯗꯨꯝ ꯄꯨꯂꯞ ꯍꯦꯃꯤꯟꯅꯔꯁꯦꯅ ꯍꯦꯃꯤꯟꯅꯕ ꯑꯌꯨꯛꯁꯨ ꯅꯨꯡꯗꯥꯡꯁꯨ ꯆꯥꯔꯣꯏꯕꯀꯣ ꯍꯣꯏ ꯑꯗꯨꯝ ꯃꯥꯕꯨꯗꯤ ꯆꯥꯗ꯭ꯔꯁꯨ ꯑꯩꯈꯣꯏ ꯑꯩꯈꯣꯏꯕꯨꯗꯤ ꯑꯗꯨꯝ ꯑꯩꯕꯨꯗꯤ ꯆꯥꯔꯁꯨ ꯌꯥꯏ ꯆꯥꯗꯕꯁꯨ ꯎꯄꯥꯏꯗꯤ ꯑꯗꯨꯝ ꯃꯥꯗꯤ ꯉꯥꯒꯨꯝꯕ ꯀꯩꯒꯨꯝꯕꯁꯨ ꯌꯥꯎꯗ꯭ꯔꯦ ꯆꯥꯕꯗꯣ ꯍꯩꯇꯕꯩ ꯀꯣ ꯃꯥꯏ ꯇꯣꯉꯥꯟꯅ ꯑꯗꯨꯝ ꯉꯧꯔ ꯉꯧꯔꯒ ꯅꯠꯇ꯭ꯔ ꯌꯦꯔꯨꯝ ꯈꯔ ꯍꯧꯕꯅꯤ ꯈꯪꯗꯦ ꯉꯥ ꯈꯔ ꯉꯧꯗꯤ ꯈꯪꯗꯦ ꯇꯉꯥꯟ ꯇꯧꯔ ꯆꯥ ꯃꯥꯗꯤ
ꯍꯣꯏ ꯑꯗꯨꯕꯨꯗꯤ ꯁꯨꯝ ꯑꯈꯣꯏꯅ ꯑꯃꯨꯛ ꯅꯣꯏꯅ ꯑꯃꯨꯛ ꯁꯨꯝ ꯑꯍꯟ ꯑꯣꯏꯈꯤꯕꯒꯤ ꯌꯥꯅ ꯌꯥꯅꯕ ꯁꯨꯝ ꯇꯧꯕ ꯁꯤꯟꯗꯣꯛ ꯈꯣꯠꯇꯣꯛꯄꯗ ꯁꯨꯝ ꯇꯣꯏꯅ ꯇꯧꯔꯛꯄꯒꯤ ꯑꯥ ꯑꯗꯨꯝ ꯀꯩꯁꯨ ꯈꯟꯗꯕ ꯑꯣꯏꯔꯝꯃꯖꯨ ꯌꯥꯏ ꯑꯗꯨꯅ ꯍꯥꯃꯣꯏ ꯑꯉꯥꯡ ꯃꯣꯏꯗꯗꯤ ꯀꯩ ꯍꯥꯏꯅꯤ ꯑꯦꯟꯖꯥꯡꯁꯦ ꯌꯦꯟꯖꯥꯡꯒ ꯆꯥꯛꯀ ꯈꯇꯪ ꯄꯤꯕꯁꯦ ꯀꯌꯥ ꯑ ꯄꯥꯝꯗꯕ ꯄꯥꯝꯐꯥꯠꯇꯕꯗꯧꯅ ꯍꯦꯇ ꯇꯧꯕꯅꯦ ꯑꯉꯥꯡ ꯃꯈꯩꯁꯦ ꯍꯥꯏꯕꯗꯤ ꯉꯥꯔꯧꯒꯨꯝꯕ ꯑꯃ ꯌꯥꯎꯔꯒꯅ ꯍꯦꯛꯇ ꯍꯦꯟꯅ ꯆꯥꯛ ꯆꯪꯕꯗꯣ ꯇꯧꯕꯕꯨꯗꯤ ꯑꯈꯣꯏꯁꯨ ꯑꯗꯨꯝ ꯇꯧꯔꯤꯅꯦ ꯀꯣ ꯉꯥꯔꯧꯒꯨꯝꯕ ꯑꯝ ꯌꯥꯎꯕꯅꯕꯨꯗꯤ ꯆꯥꯛ ꯆꯪꯕ ꯍꯦꯜꯂꯤꯅꯤ ꯑꯗꯨ ꯑꯣꯏꯒꯁꯨ ꯅꯣꯡ ꯐꯥꯗꯣꯛ ꯐꯔꯛ ꯇꯥꯗꯅ ꯉꯥꯔꯧ ꯂꯩꯔꯝꯗꯦ ꯍꯥꯏꯔꯁꯨ ꯌꯥꯅꯕ ꯑꯗꯨꯝ ꯆꯥꯒꯤꯗꯅꯀꯣ ꯑꯗꯨ ꯗꯨꯃꯥꯏꯟ ꯇꯧꯋꯦ ꯑꯦ ꯑꯗꯨ ꯍꯥꯏꯔꯒ ꯑꯈꯣꯏ ꯀꯩꯅꯣꯗꯣ ꯑꯈꯣꯏ ꯑꯩꯅ ꯊꯕꯛ ꯆꯠꯄ ꯃꯄꯨꯗꯣ ꯃꯣꯏꯗꯨꯁꯨ ꯀꯩꯅꯣ ꯆꯥꯛ ꯑꯦꯟꯖꯥꯡꯗꯨ ꯁꯨꯝ ꯆꯥꯕꯝ ꯈꯪꯗꯦ ꯀꯩꯅꯣ ꯕꯣꯔꯥ ꯈꯔ ꯂꯩꯔꯧ ꯈꯣꯂꯨꯅ ꯍꯥꯏꯔꯛꯄꯅꯤꯅꯦ ꯑꯩꯁꯦ ꯀꯥꯎꯕꯨ ꯀꯥꯎꯋꯤ ꯍꯣꯔꯦꯟ ꯉꯥꯍꯥꯛ ꯂꯩꯔꯒ ꯂꯩꯕ ꯆꯠ ꯇꯧꯔꯅꯤ ꯑꯗꯨ ꯅꯪꯗꯤ ꯑꯗꯨꯃꯥꯏꯅ ꯕꯣꯔꯥꯒꯨꯝꯕꯒ ꯆꯥꯕ ꯈꯣꯠꯄꯗꯤ ꯄꯥꯝꯗꯕ꯭ꯔꯣ ꯀꯃꯥꯏ ꯇꯧꯒꯦ
ꯑꯁ ꯑꯩꯗꯤ ꯆꯥꯅꯤꯡꯇꯦ ꯅꯪ ꯍꯥꯏꯔꯤꯁꯦ ꯈꯣꯏꯒꯤ ꯕꯣꯔꯥ ꯑꯀꯪꯕꯗꯣ ꯑꯣꯏꯔꯝꯃꯅꯦꯕ ꯑꯩꯗꯤ ꯕꯣꯔꯥ ꯑꯀꯟꯕꯁꯦ ꯊꯥꯑꯣꯏ ꯆꯥꯕ ꯈꯣꯠꯄꯗꯣ ꯄꯥꯝꯗꯦ ꯃꯤꯅꯕꯨꯗꯤ ꯌꯥꯝ ꯑꯗꯨ ꯗꯨ ꯂꯣꯏꯔ ꯑꯗꯨꯝ ꯍꯥꯏꯔꯛꯄ ꯑꯥ ꯂꯩꯔ ꯑꯗꯨꯗꯤ ꯁꯨꯝ ꯇꯧꯕ ꯇꯧꯔꯦ ꯍꯣꯏ ꯏꯃꯥꯟꯅꯕ ꯑꯃꯅꯤ ꯄꯨꯔꯛꯑꯦ ꯉꯁꯤ ꯑꯩ ꯕꯣꯔꯥꯗ ꯆꯥꯎꯁꯤꯒꯦ ꯍꯥꯏꯔ ꯆꯠꯂꯒ ꯆꯥꯕꯨꯗꯤ ꯌꯥꯎꯋꯦꯀꯣ ꯊꯑꯣꯏꯅ ꯑꯩ ꯂꯩꯔꯒ ꯊꯝꯃꯒ ꯆꯥꯕ ꯁꯨꯡꯇꯧ ꯇꯧꯗꯦ ꯑꯩꯒꯤ ꯑꯣꯏꯅꯗꯤ ꯍꯣꯏ ꯃꯣꯏ ꯁꯨꯝ ꯆꯥꯅꯤꯡꯕ ꯅꯠꯇ꯭ꯔꯒ
ꯑ ꯑꯀꯟꯕꯗꯨꯅꯦ ꯑꯀꯟ ꯍꯥꯏꯗꯤ ꯑꯄꯦꯠꯄꯗꯨꯗꯤ ꯀꯨꯏꯅ ꯊꯝꯕ ꯌꯥꯗꯦꯗꯅꯀꯣ ꯑꯀꯟꯕꯗꯨꯗꯤ ꯑꯗꯨꯝ ꯑꯈꯣꯏꯅ ꯀꯧꯇꯥ ꯑꯃꯗ ꯐꯖꯅ ꯍꯟꯖꯤꯜꯂ ꯊꯝꯕꯗ ꯑꯗꯨꯝ ꯐꯅ ꯀꯨꯏꯅ ꯊꯝꯕ ꯌꯥꯕꯅꯦꯕꯀꯣ ꯑꯗꯨꯗꯣ ꯃꯥ ꯍꯥꯏꯁꯦ ꯑꯗꯨꯝ ꯍꯥꯏꯗꯤ ꯉꯔꯧ ꯑꯣꯏꯕꯩ ꯋꯥꯅꯤꯗ ꯆꯥꯛ ꯑꯦꯟꯖꯥꯡ ꯈꯇꯪ ꯁꯨꯝ ꯆꯥꯛ ꯑꯦꯟꯖꯥꯡ ꯍꯥꯎꯇꯕ ꯃꯇꯝꯗ ꯑꯗꯨꯝ ꯑ ꯑꯗꯨꯒꯨꯝꯕꯗꯣ ꯈꯔ ꯍꯥꯞꯄꯒ ꯑꯗꯨꯝ ꯆꯥꯅꯤꯡꯕꯒꯤ ꯃꯑꯣꯡꯅꯦꯗ ꯑꯗꯒꯤ ꯑꯩꯁꯨ ꯁꯣꯝꯗꯒꯤ ꯑꯗꯨꯝ ꯆꯠꯄꯅꯤꯅ ꯁ꯭ꯋꯥꯏꯗꯗꯤ ꯂꯥꯏꯅꯖꯨ ꯐꯪꯕꯅꯤꯅ ꯑꯗꯨꯝ ꯍꯦꯛ ꯅꯤꯡꯖꯤꯡꯉꯛꯄ ꯖꯥꯠꯅꯤꯗ ꯑꯗꯨꯒꯤ ꯑꯗꯨꯝ ꯍꯥꯏꯔꯛꯄꯅꯤꯗ ꯑꯗꯣ ꯑꯩꯅꯕꯨꯗꯤ ꯍꯥꯏꯔꯝꯕꯅꯦ
ꯍꯣꯏ ꯑꯗꯨꯗꯤ ꯌꯦꯡꯉꯣ ꯈꯪꯗꯦ ꯍꯥꯏꯕꯗꯤ ꯎꯝ ꯃꯣꯏꯗꯤ ꯑꯗꯨꯝ ꯉꯥ ꯃꯐꯝꯗꯤ ꯑꯣꯏꯕꯅꯦ ꯉꯥꯒꯨꯝꯕꯅ ꯉꯥꯔꯧ ꯑꯣꯏꯕꯅꯤ ꯐꯗꯤ ꯐꯕꯅꯤ ꯑꯗꯨ ꯍꯣꯏ ꯃꯣꯏꯁꯨꯝ ꯅꯨꯡꯇꯤꯒꯤ ꯉꯥ ꯀꯩꯀꯩ ꯆꯥꯖꯤꯜꯂꯛꯄꯗꯣ ꯀꯩꯁꯨ ꯆꯥꯅꯤꯡꯉꯝꯃꯣꯏ ꯈꯣꯏꯖꯨ ꯉꯥꯏꯔꯦ ꯉꯥ ꯍꯥꯏꯁꯤ ꯅꯣꯡꯃꯅꯤꯗꯤ ꯆꯥꯅꯤꯡꯉꯝꯒꯅꯤ ꯑꯗꯨꯏ ꯃꯇꯨꯡ ꯅꯨꯡꯇꯤ ꯉꯥ ꯆꯥꯎ ꯍꯥꯏꯁꯤꯗꯤ ꯋꯥꯔꯛꯏꯅ ꯑꯗꯩ ꯌꯦꯟꯁꯨ ꯉꯥꯏꯔꯦ ꯅꯨꯡꯇꯤ ꯌꯦꯟ ꯆꯥꯖꯤꯜꯂꯣ ꯍꯥꯏꯗꯤ ꯆꯥꯅꯤꯡꯇꯕ ꯐꯥꯎꯕꯅꯦꯕ ꯃꯥꯏꯟ ꯇꯧꯔꯦ ꯑꯇꯣꯞ ꯑꯇꯣꯞꯄꯁꯨ ꯈꯔ ꯆꯥꯅꯤꯡꯕ ꯈꯣꯠꯄꯒꯤ ꯑꯗꯨꯝ ꯑꯣꯏꯔꯝꯒꯅꯤꯗ
ꯎꯝ ꯍꯣꯏ ꯑꯗꯨꯒꯤ ꯑꯣꯏꯔꯝꯕꯖꯨ ꯌꯥꯏ ꯑꯩꯅꯖꯨ ꯍꯥꯏꯕꯨꯗꯤ ꯍꯥꯏꯔꯝꯕꯅꯦ ꯑꯗꯨꯝ ꯕꯨꯖꯤꯌꯥꯒꯨꯝꯕꯁꯨ ꯑꯗꯨꯝ ꯆꯥꯅꯕꯅꯦ ꯑꯗꯒꯤ ꯄꯤꯀꯜꯒꯨꯝꯕꯁꯨ ꯂꯩꯕꯅꯦ ꯍꯧꯖꯤꯛꯇꯤ ꯃꯣꯔꯣꯛꯀꯤ ꯑꯗꯒꯤ ꯌꯦꯟꯒꯤ ꯌꯦꯟ ꯆꯥꯗꯦ ꯍꯥꯏꯔꯁꯨ ꯉꯥꯔꯤꯒꯤ ꯑꯗꯒꯤ ꯎ ꯃꯣꯔꯣꯛꯀꯤ ꯍꯋꯥꯏꯖꯥꯔꯒꯤ ꯑꯗꯨꯝꯕ ꯑꯗꯨꯝ ꯂꯩꯕꯅꯦ ꯈꯣꯠꯄꯅꯦ ꯗꯤ ꯍꯥꯏꯗꯤ ꯍꯥꯏꯔꯝꯕꯅꯦ ꯃꯥꯖꯨ ꯍꯣꯏ ꯑꯗꯨ ꯌꯦꯡꯉꯒꯦ ꯑꯗꯨꯝꯕꯗꯨ ꯈꯔꯁꯨ ꯑꯗꯨꯒ ꯕꯣꯔꯥꯗꯨꯖꯨ ꯈꯤꯇꯪ ꯂꯩꯕꯤꯔꯣꯑꯣ ꯅꯗꯤ ꯍꯥꯏꯔꯦ ꯍꯥꯏꯗꯤ ꯄꯤꯀꯜꯒꯨꯝꯕꯗꯣ ꯈꯤꯇꯪ ꯍꯦꯟꯖꯤꯟꯒꯥꯟꯗ ꯄꯨꯛ ꯅꯨꯉꯥꯏꯇꯕ ꯈꯣꯠꯄꯁꯨ ꯗꯨꯝ ꯌꯥꯎꯕꯅꯦꯕꯀꯣ ꯑꯗꯨꯒꯤ ꯑꯗꯨꯃꯥꯏꯅꯗꯤ ꯍꯥꯏꯔꯝꯕꯅꯤ ꯍꯣꯔꯦꯟ ꯉꯥꯍꯥꯛ ꯂꯩꯔꯒ ꯂꯩꯔꯒ ꯌꯦꯡꯉꯦ ꯒꯦ ꯍꯌꯦꯡ ꯆꯠꯄꯗ ꯄꯨꯅꯕꯀꯣ
ꯍꯣ ꯍꯣꯏ ꯐꯔꯦ ꯐꯔꯦ ꯗꯤ ꯂꯩꯔꯣ ꯑꯩ ꯆꯥꯛ ꯏꯁꯤꯡ ꯊꯨꯡꯗꯣꯛꯈꯤꯒꯦꯀꯣ
ꯍꯣ ꯍꯣ ꯐꯔꯦ ꯐꯔꯦ